ꯇꯥꯕ꯭ꯔꯣ
ꯇꯥꯏꯌꯦ ꯇꯥꯏꯌꯦ
ꯑꯁ ꯋꯥꯔꯤ ꯑꯩꯗꯣ ꯑꯗꯨꯝ ꯁꯥꯔꯒ ꯂꯩꯕꯅꯦꯕ ꯃꯨꯠꯂꯒ ꯂꯩꯔꯝꯕ ꯋꯥꯟꯗ
ꯏꯁ ꯅꯇꯣꯝꯇꯔꯣ ꯑꯩꯁꯨꯅꯤꯅꯦ ꯋꯥꯔꯤ ꯉꯥꯡ ꯂꯩꯕꯒꯤ ꯋꯥ ꯉꯥꯡ ꯂꯩꯕ
ꯑꯩꯅ ꯋꯥ ꯉꯥꯡ ꯂꯩꯕꯅꯦꯕ ꯇꯨꯃꯤꯟꯅ ꯂꯩꯈ꯭ꯔꯦ ꯅꯪꯁꯦꯅ ꯌꯦꯡꯕꯀꯥꯟꯗ ꯃꯨꯠꯂꯒ ꯂꯩꯔꯝꯕ
ꯆꯞ ꯃꯥꯟꯅꯩ ꯆꯞ ꯃꯥꯟꯅꯩ ꯑꯩꯁꯨꯅꯦ ꯌꯦꯡꯕꯗ ꯇꯥꯕ꯭ꯔꯣ ꯑꯩ ꯍꯥꯏꯔꯤꯕꯅꯦ ꯑꯩ ꯌꯦꯡꯒ ꯂꯩꯔꯝꯗ ꯋꯥꯔꯤ ꯅꯨꯡꯉꯥꯏꯗꯤ ꯃꯇꯝ ꯆꯠ ꯂꯩꯇꯕꯅꯤꯅꯦ ꯈꯪꯗꯕꯅꯤ
ꯑꯗꯨꯅ ꯎꯝ ꯑꯗꯨ ꯅꯣꯏ ꯂꯥꯛꯄꯗꯤ ꯍꯩꯒꯗ꯭ꯔꯣꯕ
ꯃꯐꯝꯗꯣ ꯍꯥꯏꯔꯗꯤ ꯂꯥꯛꯄ ꯌꯥꯏꯅꯣ ꯃꯐꯝꯗꯣ ꯏꯛꯖꯦꯛ ꯍꯥꯏꯕ ꯌꯥꯗꯦ
ꯎꯝ ꯑꯈꯣꯏꯒꯤ ꯂꯧꯗꯣ ꯎꯝ ꯍꯥꯏꯗꯤ ꯇꯝꯄꯥꯛꯇꯗꯤ ꯂꯥꯎꯗꯣ ꯆꯥꯎꯕꯅꯤꯅ ꯑꯗꯨ ꯃꯤ ꯃꯌꯥꯝ ꯎꯕꯅꯤꯅꯀꯣ ꯑꯈꯣꯏꯒꯤ ꯂꯧꯗꯣ ꯑꯃꯨꯛꯀ ꯃꯌꯥꯏꯁꯨ ꯂꯩꯕ ꯃꯌꯥꯏꯗ ꯂ ꯑꯃꯨꯛ ꯂꯩꯕꯒꯤ ꯃꯅꯨꯡ ꯆꯪꯗꯣꯏꯅꯦꯕ ꯂꯝꯕꯤꯗ ꯊꯣꯛꯂꯛꯇ꯭ꯔꯗꯤ ꯑꯃꯨꯛꯀ ꯈꯪꯂꯣꯏꯗꯕ ꯅꯣꯏꯁꯦ
ꯅꯣꯏ ꯌꯨꯝꯗ ꯍꯥꯟꯅ ꯂꯥꯛꯑ ꯂꯣꯏꯔꯦ ꯀꯩꯔꯣ ꯅꯌꯨꯝꯗ ꯍꯥꯟꯅ ꯂꯥꯛꯑꯒ ꯀꯨꯝꯃ ꯀꯨꯝꯃꯤꯟꯅ ꯍꯣꯏ ꯀꯨꯃꯤꯟꯅꯗꯩꯕ ꯌꯥꯏꯅꯣ
ꯎꯝ ꯌꯥꯏ
ꯂꯧꯗꯣ ꯊꯤꯔꯗꯤ ꯎꯪ ꯂꯣꯏꯔꯦ ꯊꯕꯛ ꯍꯥꯟꯅ ꯂꯣꯏꯔꯦ
ꯑꯗꯨꯅꯦ ꯂꯧ ꯌꯩꯕ ꯐꯪꯗꯕꯤꯗ ꯑꯃꯨꯛ ꯍꯜꯂꯅꯤ
ꯅꯇꯕꯤ ꯅꯣꯏ ꯌꯨꯝꯗꯣ ꯇꯥꯛꯑꯣ ꯑꯗꯨꯒ ꯅꯣꯏ ꯌꯨꯝꯗꯒꯤ ꯀꯨꯃꯤꯟꯅꯔꯗꯤ ꯐꯩꯅ ꯅꯣꯏ ꯃꯥꯗꯔ ꯐꯥꯗꯔ ꯈꯣꯏꯁꯨ ꯅꯣꯏ ꯃꯕꯥꯍꯣꯏꯁꯨ ꯏꯟꯇ꯭ꯔꯣꯗ꯭ꯌꯨꯁ ꯇꯧꯏ ꯍꯥꯏꯅ ꯂꯥꯛꯑ ꯑꯅꯦ ꯈꯣꯠꯂꯦ ꯀꯥꯏꯅꯀꯣ
ꯎꯝ ꯏꯄꯥꯗꯤ ꯂꯜ ꯎꯕꯗ ꯑꯗꯨꯝ ꯅꯨꯄꯥꯕꯨ ꯍꯧꯔꯒ ꯂꯩꯔꯕꯅꯦꯕ ꯃꯥꯗꯤ
ꯎꯝ
ꯑꯩꯈꯣꯏꯗꯤ ꯑꯩꯈꯣꯏ ꯏꯃꯨꯡꯗꯗꯤ ꯅꯨꯄꯥ ꯌꯥꯎꯗꯕꯅꯤꯅ
ꯎꯝ ꯋꯥꯔꯝꯃꯅꯤꯅꯦ ꯍꯥꯏꯗꯤ ꯂꯧ ꯆꯥꯎꯕ꯭ꯔꯣ
ꯂꯧꯁꯦ ꯎꯝ ꯑꯗꯨꯝ ꯆꯥꯎꯕꯅꯤ
ꯑꯣ
ꯑꯁ ꯂꯧ ꯎꯕꯁꯨ ꯁꯦꯜ ꯌꯥꯝ ꯆꯪꯉꯤꯀꯣ
ꯑꯩꯁ ꯌꯦꯡꯗꯦꯍꯦ ꯀꯥꯏꯒꯤ ꯑꯦꯠꯂꯤꯁ ꯁꯤꯛꯁꯇꯤ ꯊꯥꯎꯖꯟꯕꯨꯗꯤ ꯆꯪꯕꯃꯦꯍꯦ ꯂꯧ ꯆꯥꯎꯔꯗꯤ ꯑꯩꯈꯣꯏꯗꯤ ꯑꯗꯨꯝ ꯀꯨꯝꯃꯦꯕ
ꯎꯝ ꯎꯝ ꯃꯤꯁꯨ ꯑꯗꯨꯝ ꯅꯦꯛꯑꯦꯗꯅ ꯂꯥꯎ ꯈꯣꯏꯕ ꯑ ꯂꯧ ꯌꯩꯕ ꯀꯔꯤꯔꯥ ꯅꯥꯄꯤꯒꯨꯝꯕ ꯁꯦꯡꯗꯣꯛꯄ ꯑꯗꯨꯒꯨꯝꯕꯗꯣ ꯑꯁ ꯃꯤ ꯃꯌꯥꯝ ꯅꯦꯛꯄꯅꯦ ꯑꯗꯨ ꯃꯇꯝꯁꯨ ꯆꯪꯉꯦ ꯎꯝ
ꯑꯩꯈꯣꯏ ꯀꯣꯀꯨꯂꯦꯠ ꯇꯧꯅꯩꯕ ꯑꯩꯈꯣꯏ ꯏꯃꯨꯡ ꯍꯥꯏꯕꯗꯤ ꯀꯝꯗꯣ ꯆꯞ ꯆꯠꯄꯗꯣ ꯑꯗꯨꯒꯤ ꯃꯍꯨꯠꯇ ꯅꯩꯅꯗꯣ ꯔꯥꯏꯁꯇꯣ ꯆꯦꯡꯗꯣ ꯂꯧꯒ ꯊꯝꯕꯅ ꯐꯒꯗ꯭ꯔꯥ ꯅꯠꯇ꯭ꯔꯒ ꯂꯧꯈꯣꯏ ꯑꯗꯨꯝ ꯈꯦꯠꯅꯩ ꯈꯣꯠꯄꯗ ꯃꯅꯥꯈ꯭ꯔꯦꯕ ꯄꯩꯁꯥꯗꯣ ꯑꯗꯨꯑꯣꯏꯔꯁꯨ ꯆꯥꯛ ꯑꯗꯒꯤ ꯈꯪꯗꯦ ꯍꯥꯏꯗꯤ ꯌꯦꯡꯉꯣ ꯑꯩꯈꯣꯏꯗꯤ ꯂꯧꯗ
ꯑꯗꯨ ꯎꯗꯕꯤꯗ ꯂꯩꯔꯁꯨꯀꯣ ꯑꯃꯨꯛꯀ
ꯎꯝ
ꯆꯦꯡꯒꯨꯝꯕ ꯑꯃꯨꯛ ꯇꯥꯡꯅꯔꯛꯑꯁꯨ ꯑꯃꯨꯛꯀ ꯋꯥꯕ
ꯎ ꯑꯗꯨ ꯑꯗꯨꯒ ꯑꯣꯏꯕ
ꯇꯪꯛꯉꯛꯇ꯭ꯔꯗꯤ ꯌꯥꯕ ꯑꯗꯣ ꯐꯪꯉ꯭ꯔꯗꯤ ꯌꯥꯕꯀꯣ ꯃꯔꯥ ꯃꯔꯛꯇ ꯐꯪꯗꯕ ꯃꯇꯝꯁꯨ ꯂꯩꯗꯅ
ꯎꯝ ꯅꯣꯏꯗꯤ ꯑꯦꯀ꯭ꯔꯁ ꯀꯌꯥꯔꯣ ꯅꯪꯗꯣ ꯑꯦꯀꯔ ꯑꯦꯀꯔ ꯀꯌꯥꯅꯣ
ꯑꯦꯀꯥꯔ ꯍꯥꯏꯗꯤ
ꯂꯧꯒꯤ ꯁꯥꯏꯖꯇꯣ ꯂꯩꯅ ꯑꯦꯀꯔ
ꯈꯪꯗ꯭ꯔꯤꯔ ꯑꯩꯗꯤ ꯑꯗꯨꯒꯨꯝꯕꯗꯤ
ꯌꯥꯔꯦ ꯑꯗꯨꯗꯤ ꯅꯪꯅ ꯀꯧꯔꯛꯑꯀꯥꯟꯗ ꯂꯥꯛꯄꯗ ꯈꯪꯕ ꯇꯥꯏ ꯂꯩꯅ
ꯎꯝ
ꯅꯨꯄꯤꯁꯤꯡꯗꯤ ꯈꯪꯗꯝꯕꯅꯤꯗ ꯁꯤꯒꯨꯝꯕꯁꯦ
ꯅꯣꯏ ꯑꯁꯦꯡꯕꯒꯤ ꯂꯥꯛꯀꯅꯤ ꯍꯥꯏꯔꯗꯤ ꯅꯣꯏꯒꯤ ꯑ ꯆꯥꯛꯁꯨ ꯍꯥꯞꯀꯅꯤ ꯍꯦꯟꯖꯥꯡꯁꯨ ꯍꯥꯞꯀꯅꯤ
ꯃꯣꯏ ꯍꯥꯞꯇꯥꯥꯕꯩꯅꯦ ꯑꯗꯨꯗꯤ
ꯎꯝ ꯑꯗꯨꯅꯦ ꯑꯗꯣ ꯍꯥꯞꯄꯤꯔ ꯂꯥꯛꯇ꯭ꯔꯗꯤ ꯑꯩꯗꯤ ꯌꯥꯔꯔꯣꯏꯀꯣ
ꯍꯣꯏꯅꯦ ꯀꯩꯅꯣ ꯂꯧ ꯌ ꯃꯇꯝꯗꯣ ꯐꯖꯅ ꯍꯥꯏꯔꯛꯑꯣ
ꯎꯝ ꯍꯣꯏ ꯍꯣꯏ ꯑꯗꯨ ꯋꯥꯠꯇꯤ ꯋꯥꯠꯂꯤ ꯍꯌꯦꯡ ꯂꯧ ꯌꯥꯏꯕ ꯃꯇꯝ ꯌꯧꯍꯧꯔꯝꯗꯥꯏꯗ ꯑꯃꯨꯛꯀ ꯀꯥꯎꯊꯣꯛꯆꯅꯤꯀꯣ
ꯀꯧꯋ‌ꯣ ꯀꯧꯋ‌ꯣ ꯂꯥꯛ ꯂꯣꯏꯔꯦ ꯑꯣꯛꯇꯣꯕꯔ ꯅꯕꯦꯝꯕꯔ ꯑꯗꯨꯋꯥꯏꯗ ꯑꯣꯏꯅꯤ ꯅꯪꯒꯤ ꯍꯧꯖꯤꯛ ꯃꯤꯇꯔ ꯍ‌ꯦꯛ
ꯎꯝ ꯇꯝꯄꯥꯛꯇꯨꯗꯤ ꯌꯥꯝ ꯁꯥꯏꯌꯦ
ꯎꯝ ꯀꯥꯎꯅꯤ
ꯎꯝ ꯍꯥꯎꯀꯨꯝ ꯍꯥꯀꯨꯨꯝꯗ ꯂꯧ ꯀꯩꯔꯥ ꯎꯝ ꯑꯩꯗꯣ ꯂꯥꯎ ꯑꯗꯨꯝ ꯆꯠꯄꯅꯦꯕ ꯍꯥꯏꯗꯤ ꯅꯥꯄꯤꯒꯨꯝꯕ ꯁꯦꯡꯗꯣꯛꯄꯁꯨ ꯂꯩꯌꯦꯗꯅ
ꯎꯝ
ꯑꯗꯣ ꯑꯗꯨ ꯃꯇꯝꯗꯁꯨ ꯑꯅꯤꯔꯛ ꯀꯨꯝꯈ꯭ꯔꯦ ꯑꯗꯣ ꯅꯥꯎ ꯌꯥꯏꯕ ꯃꯇꯝꯗꯁꯨ ꯑ ꯐꯧ ꯐꯧ ꯍꯣꯟꯕ ꯍꯥꯏꯕ꯭ꯔꯥ ꯀ꯭ꯔꯤꯔꯥ
ꯀꯔꯤ
ꯐꯧ ꯑ ꯀꯛꯄ ꯂꯣꯏꯔꯒ ꯑꯃꯨꯛꯀ ꯃꯐꯝ ꯑꯃꯗ ꯐꯖꯅ ꯍꯨꯟꯖꯤꯟꯕꯗꯣ
ꯑꯣ ꯄꯩꯕꯗꯣ ꯎꯝ
ꯎꯝ ꯑꯗꯨꯁꯨ ꯑꯗꯨꯝ ꯅꯨꯃꯤꯠ ꯑꯅꯤꯒꯨꯝꯕ ꯀꯨꯝꯃꯦꯕ
ꯑꯁ ꯎꯝ
ꯍ ꯋꯥꯕꯗꯣ ꯋꯥꯕꯗꯣ ꯁꯤꯒꯦ ꯇꯧꯕꯅꯤꯗ ꯑꯩꯗꯤ
ꯑꯣ
ꯅꯨꯡꯁꯥꯁꯨ ꯑꯃꯨꯛꯀ ꯌꯥꯝ ꯁꯥꯕ
ꯎꯝ
ꯅꯨꯡꯁꯥ ꯁꯥꯗ꯭ꯔꯗꯤ ꯐꯩꯌꯦꯕ ꯑꯗꯨ ꯅꯨꯡꯁꯥ ꯁꯥꯔꯗꯤ ꯉꯝꯗꯦꯕ
ꯅ‌ꯣꯏ ꯃꯤ ꯀꯌꯥꯗꯤ ꯁꯨꯕ꯭ꯔꯣ ꯅꯣꯏ ꯂꯧꯗꯣ ꯑꯗꯨꯝ ꯁꯨꯕꯗꯣ ꯂꯧ ꯌꯩꯕ ꯃꯇꯝꯗ
ꯑꯩꯈꯣꯏ ꯎꯝ ꯂꯧ ꯌꯡꯕ ꯃꯇꯝꯗ ꯑꯗꯨꯝ ꯇꯔꯥꯅꯤꯊꯣꯏ ꯇꯔꯥꯃꯥꯊꯣꯏꯒꯨꯝꯕ ꯑꯗꯨꯝ ꯁꯨꯔꯛꯑꯅꯤꯗ ꯃꯤ ꯑꯗꯨꯝ ꯅꯦꯛꯄꯗꯣ
ꯂ‌ꯣꯏꯕ꯭ꯔꯣ
ꯍꯣꯏ ꯃꯦꯆꯤꯟꯅ ꯌꯩꯗꯤ ꯑꯗꯨꯝ ꯂꯣꯏꯌꯦ
ꯅꯠꯇꯦ ꯂꯧ ꯐꯧꯗꯣ ꯄꯩꯕꯗꯣ ꯄꯤꯗꯤ ꯀꯩꯅꯣꯗꯣ ꯑꯗꯨ ꯄꯩꯕꯗꯣ ꯅꯣꯡꯃꯗ ꯂꯣꯏꯕ ꯉꯃ꯭ꯔꯣ
ꯍꯣꯏ ꯂꯣꯏꯌꯦ
ꯑꯣ ꯑꯣ ꯑꯩ
ꯌ‌ꯦꯟ ꯅꯨꯄꯥꯁꯤꯡꯗꯤ ꯀꯟꯕꯅꯤꯅꯦ ꯃꯣꯏꯗꯤ ꯃꯌꯥꯝ ꯃꯌꯥꯝ ꯄꯨꯏꯗꯅ
ꯎꯝ ꯎꯝ
ꯍꯩ
ꯀꯌꯥ ꯎꯝ ꯈꯪꯗꯔꯦ ꯈꯪꯗꯔꯦ ꯇꯕ꯭ꯔꯣ
ꯎꯝ
ꯎ ꯑꯁ ꯋꯥꯔꯤꯁꯦ ꯐꯖꯅ ꯁꯥꯕ ꯌꯥꯕꯅꯤ ꯃꯐꯝꯁꯨ ꯍꯥꯏꯕ ꯌꯥꯗꯦ
ꯑꯗꯨꯅꯤ ꯃꯐꯝꯁꯨ ꯍꯥꯏꯕ ꯌꯥꯗꯦ ꯀꯃꯥꯏꯅ ꯇꯧꯗꯣꯏꯅꯣ ꯈꯪꯗꯦ ꯋꯥ ꯉꯥꯡꯕ ꯌꯥꯕ ꯌꯥꯗꯕ ꯃꯇꯥꯡ ꯂꯩꯕꯅꯤꯅ
ꯑꯥ ꯁꯤꯗꯤ ꯑꯗꯨ ꯏꯁꯄ꯭ꯔꯥꯏ
ꯍꯥꯏꯗꯤ ꯑ ꯌꯥꯗꯕꯁꯨ ꯂꯩꯕꯅꯤꯅꯀꯣ ꯋꯥ ꯉꯥꯡꯕꯗꯣ ꯑꯗꯨꯝ ꯄꯪꯉꯥꯡ ꯉꯥꯡꯅꯕꯗꯣ ꯈꯔ ꯀꯤꯕ ꯂꯩ ꯑꯗꯨꯅ
ꯑꯗꯨꯅꯤ ꯑꯗꯨꯅꯤ
ꯎꯝ ꯈꯔ ꯆꯦꯛ ꯁꯤꯟꯗ꯭ꯔꯗꯤ
ꯅꯪꯗꯤ ꯀꯃꯥꯏꯅ ꯈꯪꯕ꯭ꯔꯣ ꯑꯁꯤꯁꯦ
ꯍꯥ
ꯌꯥꯔꯦ ꯌꯥꯔꯦ
ꯀꯔꯤ
ꯍꯣꯔꯦꯟ ꯍꯔꯦꯟ ꯇꯞꯅ ꯍꯥꯏꯕꯤꯔꯒꯦ ꯃꯦꯁꯦꯖꯇ
ꯑꯥ ꯑꯥ ꯍꯣꯏꯌꯦ ꯍꯧꯖꯤꯛꯁꯨ ꯍꯥꯏꯕ ꯌꯥꯕꯗꯨꯕꯨ ꯍꯥꯏꯕ ꯌꯥꯔꯗꯤ
ꯑꯦ ꯌꯥꯗꯦ ꯑꯗꯨ ꯀꯩꯅꯣꯒꯤ ꯃꯔꯝꯗꯅꯤ ꯁꯤꯒꯤ ꯃꯔꯝꯗꯅꯤ
ꯑꯥ ꯑꯥ ꯂꯩ
ꯀꯩꯅꯣ ꯈꯛꯇ ꯉꯥꯡꯕ ꯌꯥꯏꯑꯦ ꯍꯥꯏꯅꯥꯀꯣ ꯂꯣꯢꯔꯦ ꯑꯩꯒꯤ ꯏꯃꯨꯡꯁꯤꯅ ꯀ ꯀꯩꯅꯣꯒꯤꯕꯥ ꯅꯪ ꯍꯟꯗꯛ ꯃꯔꯛ ꯃꯩꯇꯩ ꯅꯨꯄꯤ ꯀꯣꯏꯕꯒꯥꯏ
ꯋꯥꯔꯤ ꯑꯗꯨꯝ ꯁꯥꯕꯒꯤꯅꯦ
ꯑꯗꯨꯅꯤ
ꯎꯝ ꯑꯩꯉꯣꯟꯗ ꯅꯠꯇ꯭ꯔꯁꯨ ꯑꯇꯣꯞꯄꯗꯁꯨ ꯑꯗꯨꯝ ꯁꯥꯔꯝꯒꯅꯤ
ꯍꯣꯏ ꯏꯃꯥꯟꯅꯕꯤ ꯑꯃ ꯂꯩꯌꯦ ꯏꯃꯥꯟꯅꯕ ꯑꯃ ꯂꯩꯌꯦ ꯑꯗꯨꯝ ꯁꯥꯏꯌꯦ ꯃꯔꯛ ꯃꯔꯛꯇ ꯅꯪꯗꯤ
ꯑꯗꯨꯅꯦ ꯍꯟꯗꯛ ꯃꯔꯛꯁꯦ ꯏꯅꯦ ꯍꯣꯏꯅꯁꯨ ꯑꯩꯁꯦ ꯋꯥꯔꯤ ꯑꯗꯨꯝ ꯁꯥꯕꯗ ꯉꯥꯛꯂꯝꯅꯤ ꯑꯩꯁꯨ ꯍꯥꯏꯗꯤ ꯍꯥꯏꯕꯤꯈꯤꯕꯅꯤ
ꯎꯝ
ꯎꯝ ꯃꯣꯏꯁꯨ ꯊꯖꯗꯦꯗꯥ ꯍꯥ
ꯅꯣꯏ ꯀꯅꯥ ꯀꯅꯥ
ꯑꯩꯅ ꯍꯥꯏꯕꯗ ꯊꯥꯖꯗꯦꯕ
ꯅꯣꯏ ꯅꯦꯔꯣ
ꯎꯝ
ꯎꯝ ꯅꯨꯄꯥꯅꯦ ꯍꯥꯏ ꯑꯦ ꯀꯩꯅꯣꯅꯦ ꯍꯥꯏꯅ ꯈꯜꯂꯝꯅꯤ ꯃꯣꯏꯗꯤ
ꯎꯝ ꯂꯧꯊꯣꯛꯅꯕ ꯀꯦꯗꯔ ꯇꯧꯔꯤꯅꯦ
ꯀꯔꯤꯔ ꯑꯩꯅ ꯍꯥꯏ ꯍꯥꯏꯅ ꯀꯥꯎꯈ꯭ꯔꯦꯅꯦ
ꯅꯤꯡꯁꯤꯡꯉꯣ ꯅꯤꯡꯁꯤꯡꯉꯣ ꯀꯩꯁꯨ ꯀꯥꯏꯗꯦ
ꯎꯝꯝ ꯎꯝ ꯀꯔꯤꯅꯣꯍꯦ ꯕ꯭ꯔꯦꯟꯁꯦ ꯏꯁ ꯅꯣꯠ ꯕ꯭ꯔꯦꯟꯅꯤꯡ ꯍꯥꯏꯗꯣ ꯇꯥꯔꯦ
ꯎꯝ ꯕꯔꯦꯟ ꯑꯤꯁ ꯕ꯭ꯔꯦꯗꯤꯡ ꯍꯥꯏꯕꯗꯣ
ꯎꯝ
ꯀꯥꯎꯒꯜ ꯂꯩꯁꯨ ꯃꯔꯝ ꯃꯔꯝꯇ ꯑꯗꯨꯝ ꯀꯥꯎꯋꯦ
ꯑꯩꯅ ꯍꯥꯏꯗꯧ ꯋꯥꯗꯣ ꯃꯤꯅ ꯑꯃꯅ ꯑꯃꯨꯛꯀ ꯀꯩ ꯍꯥꯢꯁꯤꯔ ꯉꯥꯡꯕꯤꯔꯗꯤꯀꯣ ꯀꯥꯎꯕꯗꯣ ꯑꯗꯨꯃꯥꯏꯅ ꯇꯧꯕ
ꯎꯝ ꯎꯝ
ꯎꯝ ꯎꯝ ꯈꯪꯗ꯭ꯔꯦ ꯈꯪꯗ꯭ꯔꯦ ꯅꯪꯗꯤ ꯀꯅꯥꯅꯅꯥ ꯁꯥꯟꯅꯕ꯭ꯔꯣ ꯑꯁꯤ ꯑꯁꯤꯁꯦ ꯍꯥꯏ ꯅꯤꯡꯁꯤꯡꯉꯦ ꯍꯧꯖꯤꯛ ꯉꯥꯡ ꯅꯤꯡꯁꯤꯡꯉꯦ ꯅꯤꯡꯁꯤꯡꯉꯦ
ꯎꯝ
ꯅꯪꯗꯤ ꯀꯅꯅꯥ ꯁꯥꯟꯅꯕ꯭ꯔꯣ
ꯋꯥꯔꯤꯔꯣ
ꯍꯣꯏ ꯍꯣꯏ
ꯃꯤ ꯑꯃ ꯑꯅꯤ ꯑꯅꯤꯒꯨꯝꯕꯗꯤ ꯁꯥꯈ꯭ꯔꯦ
ꯀ꯭ꯔꯨꯞꯇꯒꯤ
ꯎꯝ
ꯐꯩꯅꯦ ꯁꯥꯕꯤꯌꯨꯨ ꯁꯥꯕꯤꯌꯨ
ꯑꯗꯨꯝ ꯃꯣꯏꯅꯀꯣ ꯋꯥꯔꯤ ꯁꯥꯟꯅꯁꯦꯅ ꯍꯥꯏꯔꯛꯄꯒꯤꯀꯣ
ꯑꯝ
ꯒ꯭ꯔꯨꯞꯇꯒꯤ ꯑꯩꯁꯨ ꯁꯥꯒꯗꯕ ꯂꯩꯕꯅꯤꯅ ꯑꯗꯨꯝ ꯁꯥꯕꯤꯔꯦꯗꯅ
ꯑꯩꯕꯨꯁꯨ ꯁꯥꯕꯤꯔꯦ ꯑꯩ
ꯎꯝ ꯅꯪꯕꯨꯁꯨ ꯁꯥꯕꯤꯔꯦ
ꯅꯪ ꯉꯛꯑꯝꯅꯤꯒꯣ ꯑꯩꯅ ꯂꯤꯌꯥꯡꯃꯩꯒꯤ ꯋꯥ ꯑꯃ ꯍꯥꯢꯕꯤꯕꯗꯒꯤ
ꯎꯝ
ꯂꯦꯡꯃꯩꯔꯥ ꯍꯥꯏ ꯈꯥꯜꯂꯤꯔ ꯅꯪꯅ
ꯎꯝ ꯑꯁ
ꯈꯤꯇꯪ ꯈꯤꯇꯪ ꯈꯤꯇꯪꯗꯤ ꯈꯪꯉꯦꯗ ꯈꯤꯇꯪ ꯁꯤꯃꯤꯂꯔꯤꯇꯤꯗ ꯌꯥꯝꯅ
ꯅꯪꯗꯤ
ꯍꯥꯥ
ꯀꯃꯥꯏꯅ ꯈꯪꯉꯤꯅꯣ
ꯏꯃꯥꯟꯅꯕꯁꯤꯡ ꯌꯥꯝ ꯂꯩꯏꯗ ꯂꯤꯌꯥꯡꯃꯩ
ꯑꯣ
ꯑ ꯍꯣꯏ ꯀꯣꯂꯦꯖꯇ ꯂꯤꯌꯥꯡꯃꯩ ꯌꯥꯝꯃꯦ ꯂꯤꯌꯥꯡꯃꯩ ꯇꯥꯡꯈꯨꯜ ꯔꯣꯡꯃꯩ ꯑꯦ ꯃꯤꯛꯁꯅꯤꯗ ꯌꯥꯝ ꯃꯥꯟꯗꯅ ꯑꯩꯈꯣꯏ ꯑꯗꯨꯝ ꯔꯤꯒꯨꯂꯔ ꯆꯠꯄꯅꯀꯣ ꯄ꯭ꯂꯦꯁꯇꯣ ꯑꯗꯨꯒꯤ ꯅꯨꯡꯇꯤꯒꯤ ꯊꯦꯡꯅꯕꯅꯤꯅꯒꯣ
ꯎꯝ
ꯑꯗꯨꯒꯤ ꯈꯪꯕ
ꯑꯗꯨꯒꯨꯝꯕꯗꯣ ꯄꯥꯟꯕꯗꯤ ꯌꯥꯕ꯭ꯔꯣ
ꯎꯝ ꯄꯥꯟꯕ ꯌꯥꯢꯗꯨꯗꯤ ꯀꯩ ꯀꯥꯏꯕ꯭ꯔꯣ
ꯀꯤꯕ꯭ꯔꯣ
ꯑꯩꯗꯤ ꯑꯗꯨꯒꯨꯝꯕꯁꯨ ꯌꯥꯔꯣꯏꯗꯧ ꯃꯥꯟꯕ
ꯀꯔꯤꯒꯤ ꯑꯁ ꯅꯪꯒꯤ ꯃꯐꯝꯁꯤ ꯈꯪꯉꯗꯤꯀꯣ ꯎꯔꯤꯁꯦ ꯌꯥꯝ ꯅꯨꯡꯉꯥꯏꯗꯧꯕ
ꯎꯝ
ꯃꯁꯤ ꯂꯣꯏꯔꯒ ꯍꯪꯉꯛꯀꯦ ꯑꯩ
ꯑꯦꯍꯥ ꯍ ꯋꯥꯗꯦꯗ ꯑꯩꯒꯤ ꯃꯍꯧꯁꯥꯅꯤꯗ
ꯁꯦꯁ
ꯏꯕꯣꯛꯇꯣ ꯑꯥ ꯑꯩꯗꯣ ꯏꯕꯣꯛꯀꯤ ꯃꯇꯧ ꯇꯝꯃꯕꯅꯦꯕ